ꯍꯜꯂꯣ
ꯎꯝ ꯒꯨꯠ ꯃꯣꯔꯅꯤꯡ
ꯍꯜꯂꯥꯎ
ꯍꯜꯂꯣ
ꯑꯥ
ꯎꯝ ꯇꯥꯕ꯭ꯔꯣ
ꯑꯥ ꯇꯥꯏꯌꯦ
ꯑꯣ ꯀꯃꯥꯏ ꯇꯧꯔꯤꯒꯦ
ꯍꯥ
ꯀꯃꯥꯏꯅ ꯇꯧꯔꯤꯒꯦ
ꯁꯨꯝ ꯂꯩꯔꯤꯌꯦ
ꯑꯥ ꯅꯨꯡꯗꯥꯡꯗꯤ
ꯍꯥꯥ
ꯑꯃꯨꯛꯇꯪ ꯕꯣꯜꯗꯤ ꯅꯨꯉꯥꯏꯕ꯭ꯔꯣ
ꯑꯧ ꯅꯨꯡꯉꯥꯏꯌꯦ ꯆꯛꯆꯥꯔꯕꯣ
ꯆꯥꯈ꯭ꯔꯦ
ꯑꯣ ꯀꯩ ꯃꯊꯦꯜ ꯆꯥꯒꯦ
ꯉꯁꯤꯁꯦ ꯆꯥꯔꯦ
ꯍꯥꯥ
ꯍꯋꯥꯏ ꯑꯣꯏ ꯍꯋꯥꯏ ꯑꯣꯏ
ꯑꯣ
ꯏꯇꯥꯎꯗꯤ ꯀꯔꯤ ꯀꯔꯤ
ꯑꯩꯈꯣꯏꯗꯤ ꯁꯧꯒ꯭ꯔꯤ ꯑꯣꯏꯅ ꯇꯧꯋꯦ
ꯑꯣ ꯍꯥꯎꯅꯦ
ꯎꯝ ꯍꯧꯖꯤꯛ ꯁꯈꯔꯤ ꯍꯥꯎꯋꯦꯗꯣ
ꯎꯝ ꯍꯧꯖꯤꯛ ꯃꯇꯝ ꯍꯥꯎꯕ ꯃꯇꯝꯅꯦ
ꯎꯝ
ꯃꯍꯤꯗ ꯍꯛꯆꯥꯡ ꯌꯥꯝ ꯐꯕꯅꯦꯀꯣ
ꯎꯝ ꯐꯩ ꯁꯧꯒ꯭ꯔꯤꯅ ꯐꯔꯦꯗ ꯍꯧꯖꯤꯛꯇꯤ
ꯉꯁꯤ ꯀꯗꯥꯏꯗ ꯆꯠꯀꯅꯤ
ꯉꯁꯤ ꯆꯠꯂꯣꯏ ꯉꯁꯤꯗꯤ
ꯁꯨꯝꯐꯝꯂꯤꯕ꯭ꯔꯣ
ꯎꯝ ꯁꯨꯝ ꯐꯝꯃꯤ ꯉꯁꯥꯏ ꯁꯤ ꯑꯩꯈꯣꯏꯗ ꯈꯣꯏ ꯈꯣꯏ ꯈꯪꯕ꯭ꯔꯥ ꯈꯣꯏ ꯈꯣꯏ ꯑꯥ ꯑꯗꯨꯗ ꯑꯩꯈꯣꯏ ꯁꯤꯗ ꯄꯥꯏꯔꯛꯄ ꯍꯥꯏꯇꯥꯔꯦ
ꯑꯣ ꯑꯆꯥꯆꯥ
ꯑꯗꯨꯒꯤ ꯈꯣꯡꯅ ꯆꯤꯛꯇ ꯄꯣꯡꯉ ꯂꯩꯌꯦ
ꯀꯩꯅꯣ
ꯎꯝ ꯀꯩꯅꯣꯗ ꯑꯆꯧꯕꯗ
ꯑ ꯑꯆꯧꯕꯗꯣ ꯌꯣꯟꯕꯗ ꯌꯥꯝꯅ ꯀꯩꯅꯣ ꯇꯧꯕꯗꯣ
ꯑꯆꯧꯕ ꯍꯥꯏꯁꯦ ꯑꯣ ꯑꯣ
ꯃꯀꯣꯛ ꯑꯉꯥꯡꯕꯗ
ꯍꯣꯔꯅꯦꯦꯟ ꯍꯥꯏꯕꯗꯣ ꯑꯆꯧꯕ ꯇ
ꯍꯥ
ꯃꯆꯥꯥ ꯌꯥꯝ ꯃꯤ ꯆꯥꯅꯕꯗꯣ ꯄꯥꯝꯅꯕ꯭ꯔꯣ
ꯎꯝ ꯎꯝ ꯃꯤ ꯌꯥꯝ ꯆꯥꯟꯅꯕ ꯑꯗꯣ ꯌꯥꯝ ꯂꯩꯕꯅꯤ
ꯑꯥ ꯑꯁ ꯌꯥꯝꯅ ꯍꯦꯂ ꯑꯗꯨꯗꯤ
ꯑꯁ ꯅꯥꯏ ꯑꯍꯥꯟꯕꯅꯤ ꯆꯤꯤꯁꯦ
ꯑꯌꯨꯛꯇꯤ ꯄ꯭ꯔꯣꯝ ꯍ
ꯍꯥꯥ
ꯀꯔꯝꯕ ꯃꯇꯝꯗꯅꯣ ꯉꯁꯤ ꯑꯌꯨꯛꯅꯣ
ꯎꯝ ꯉꯁꯥꯏ ꯉꯥꯏꯍꯥꯛꯇꯪ ꯂꯩ ꯉꯥꯏꯍꯥꯛꯇꯪ ꯉꯇꯪ ꯌꯧꯔꯦ
ꯑꯣ ꯅꯦꯁꯦ
ꯎꯝ ꯥꯏ ꯑꯗꯨꯗꯤ
ꯃꯤ ꯈ ꯁ ꯌꯥꯝꯅ ꯑꯦꯂꯔꯖꯤ ꯇꯧꯒ ꯅꯠꯇꯁꯤꯡꯗꯣ
ꯎ
ꯌꯥꯝ ꯇꯣꯛꯍꯟꯕꯅꯦ
ꯑꯣ ꯍꯣꯏ ꯑꯩꯕꯨꯁꯨ ꯑꯦꯂꯔꯖꯤꯗꯤ ꯌꯥꯝ ꯇꯧꯒꯜꯂꯦ ꯑꯗꯨ ꯑꯣꯏꯔꯁꯨ ꯑꯩꯅ ꯑꯩꯗꯨꯅ ꯗꯥꯏꯔꯦꯛ ꯆꯤꯛꯄꯅꯦ ꯇꯝ ꯈꯦꯠꯄꯗ
ꯎꯝ
ꯑꯗꯒꯤ
ꯗꯥꯏꯔꯦꯛ ꯇ꯭ꯔꯤꯛꯄ ꯑꯣꯏꯁꯩ ꯏꯔꯦꯛꯇꯔꯩꯅ
ꯑꯣ ꯍꯣꯏ ꯗꯥꯏ ꯎꯝ ꯗꯥ ꯗꯥꯏꯔꯦꯛ ꯑꯣꯏꯔꯗꯤ ꯀꯩꯅꯣ ꯇꯧꯅꯤ
ꯎꯝ ꯎꯝ ꯅꯣꯏ ꯅꯦꯁꯇꯣ ꯊꯤꯔꯣꯅ ꯑꯗꯨꯗꯤ
ꯅꯦꯁꯇꯨ ꯑꯩꯈꯣꯏꯒꯤ ꯃꯣꯏꯅ ꯊꯝꯕ ꯍꯥꯏꯇꯥꯔꯦ
ꯑꯣ ꯃꯅꯥꯛꯇ ꯆꯟꯕ
ꯎꯝ ꯑꯗꯣ ꯑꯩꯈꯣꯏꯗ ꯂꯥꯛꯄ
ꯑꯣꯝ ꯎ
ꯑꯗꯨꯗ ꯁꯨꯝ ꯎꯝ ꯑꯩꯈꯣꯏꯅ ꯍꯥꯏꯗꯤ ꯈꯣꯏꯍꯤ ꯂꯧꯕ ꯌꯥꯕ ꯈꯣꯏꯗꯣ
ꯑ
ꯑꯅꯤ ꯂꯧꯕ
ꯈꯨꯣꯏꯍꯤ ꯂꯧꯕ ꯌꯥꯕ
ꯎꯝ ꯑꯗꯨ ꯊꯝꯕ ꯍꯥꯏꯇꯥꯔꯦ ꯑꯩꯈꯣꯏꯗ ꯑꯗꯨꯒꯤ
ꯑꯗꯨꯥ ꯂꯥꯛꯄ ꯐꯅꯦ ꯂꯥꯛꯄ
ꯎꯝ ꯎꯝ ꯑꯗꯨꯗ ꯑꯩꯅ ꯁꯨꯝ ꯀꯟꯕ ꯀꯥꯟ ꯃꯣꯏꯗꯣ ꯃꯉꯥ ꯇꯔꯨꯛ ꯂꯥꯛꯑꯕ ꯍꯥꯏꯇꯥꯔꯦ
ꯎꯝ ꯎꯝ
ꯄꯟꯗꯒꯤ
ꯏꯁꯥꯁꯦ ꯎꯝ ꯄꯨ ꯊꯝꯒꯦꯦ
ꯎꯄꯨ ꯑꯅꯤ ꯈꯛꯇꯅꯤ
ꯎꯝ
ꯃꯈꯣꯏ ꯌꯨꯝꯒꯤ ꯍꯤꯗꯥꯛꯀꯨꯝꯕ ꯁꯦꯝꯕ
ꯎꯝ ꯑꯗꯨ ꯌꯥꯔꯒꯗꯤ ꯇꯥ ꯀꯨꯟ ꯑꯃꯁꯨ ꯊꯝꯕꯗꯅ
ꯑꯁ ꯑꯗꯨꯗ ꯊꯝꯕꯗꯤ ꯌꯥꯏ ꯃꯇꯝꯗꯣ ꯂꯩꯇꯕ ꯍꯥꯏꯇꯥꯔꯦ
ꯍꯧꯖꯤꯛ ꯀꯩꯅꯣ ꯑꯣꯏꯔꯕꯅꯦ ꯌꯥꯝ ꯅꯨꯡꯉꯥꯏꯅꯔꯒꯁꯨꯀꯣ
ꯎꯅꯨꯡ ꯋꯥ
ꯑꯩꯈꯣꯏꯅꯦꯖꯤꯗ
ꯂꯤꯇꯔꯗ
ꯂꯤꯕꯤꯇꯔꯗꯁꯨ ꯍꯥꯏ ꯑꯦꯗꯁꯨ ꯍꯥꯏ ꯑ ꯂꯝꯗꯗꯤ ꯀꯦꯖꯤꯗꯁꯨ ꯍꯥꯏꯣꯏ ꯍꯥꯏꯅꯣꯏ ꯍꯥꯏ
ꯎꯝ ꯃꯣꯏ ꯂꯦ ꯐꯝ ꯂꯦ ꯐꯝ ꯐꯄꯥꯎ
ꯎꯝ ꯂꯤꯇꯔ ꯂꯤꯁꯤꯡ ꯑꯃ ꯌꯧꯈ꯭ꯔꯦꯕ ꯍꯧꯖꯤꯛꯁꯦ
ꯑꯣ
ꯍꯧꯖꯤꯩ ꯄꯨꯗ ꯊꯝꯅꯕꯒ ꯂꯧꯁꯤꯡꯗꯗꯤ ꯂꯤꯇꯔꯗꯗꯤ ꯍꯧꯖꯤꯛ ꯂꯤꯁꯤꯡ ꯑꯣꯏꯔꯁꯨ ꯐꯪꯗꯦꯕ ꯊꯤꯑꯕ
ꯎꯝ ꯑꯩꯈꯣꯏ ꯑꯗꯨꯗꯤ ꯌꯣꯟꯗꯦ ꯑꯩꯈꯣꯏꯅ ꯑꯗꯨꯝ ꯁꯤꯖꯤꯟꯅꯕ ꯍꯥꯏꯇꯥꯔꯦ ꯀꯥꯟꯅꯕ ꯑꯃꯃꯔꯝꯗ
ꯑ ꯂꯨꯐꯨ ꯇꯔꯥ ꯀꯨꯟꯒꯨꯝꯕ ꯉꯝꯃꯗꯤ ꯊꯝꯃꯗꯤꯀꯣ ꯉꯝꯅ ꯊꯝꯝꯕ
ꯎꯝ ꯑꯗꯣ ꯊꯝꯃꯗꯤ
ꯄꯗ ꯂꯣꯛꯄꯗ ꯀꯦꯖꯤ ꯂꯤ ꯇꯔꯥ ꯀꯨꯟꯣ ꯐꯪꯈ꯭ꯔꯗꯤ ꯂꯤ ꯂꯤꯁꯤꯡ ꯇꯥ ꯀꯨꯟꯒꯨꯝꯕ
ꯍꯣꯏ ꯑꯥ
ꯆꯍꯤꯗ ꯑꯅꯤꯌꯦꯛ ꯊꯤꯂꯣꯛꯄꯥꯎ ꯌꯥꯕꯅꯤ
ꯆꯍꯤꯗ ꯑꯅꯤꯔꯛ ꯎꯝ ꯌꯥꯏ
ꯑꯗ ꯂꯤꯇꯔ ꯀꯨꯟꯒꯨꯝꯕ ꯍꯦꯛ ꯇꯔꯥ ꯀꯨꯟꯃ ꯐꯪꯅꯤ ꯁꯦꯟꯐꯝ ꯑꯃ ꯂꯩꯔꯗꯅ
ꯎꯝ ꯃꯗꯨ ꯊꯝ ꯉꯝꯃꯗꯤ ꯑꯗꯨꯁꯨ ꯑꯃꯨꯛ ꯊꯤꯕꯗ ꯋꯥꯏꯅꯤ
ꯃꯥꯅꯦ ꯃꯥꯅꯦ
ꯄꯣꯛꯄꯛ ꯐꯪꯗꯕꯅꯤꯅ
ꯏꯇꯥꯁꯦ ꯆꯤꯡꯈꯣꯡ ꯑꯃꯝꯗ ꯂꯩꯕ꯭ꯔꯣ
ꯎꯝ ꯗꯥꯏꯔꯦꯛ ꯀꯩꯅꯣꯁꯨ ꯅꯠꯇꯦ
ꯎꯝ ꯆꯤꯡꯗꯣ ꯈꯔ ꯅꯛꯄ ꯏꯇꯥꯎꯈꯣꯏꯅ ꯂꯩꯕꯗꯣ
ꯎꯝ
ꯑꯗꯨ ꯑꯣꯏꯔꯗꯤ ꯑꯗꯨꯝ ꯃꯔꯝ ꯑꯗꯨ ꯂꯥꯛꯀꯅꯤꯗ ꯑꯗꯨꯝ ꯊꯤꯒ ꯊꯔꯗꯤ ꯍꯧꯖꯤꯛ ꯇꯝꯄꯥꯛꯇ ꯂꯝꯄꯥꯛ ꯃꯌꯥꯏꯗ ꯂꯩꯔꯤꯐꯥꯎꯗ ꯌꯣꯛꯑꯦꯕ ꯈꯣꯏꯔ
ꯎꯝ ꯑꯗꯨꯗ ꯀ ꯑꯣꯏ ꯃꯣꯏꯁꯨ
ꯑꯩꯣꯏꯁꯦ ꯑꯃꯨꯔꯛ ꯇ꯭ꯔꯦꯅꯤꯡ ꯆꯠꯈ꯭ꯔꯦ ꯈꯣꯏ ꯈꯣꯏ ꯂꯣꯏ ꯂꯣꯏꯕꯣꯏꯒꯤ
ꯑꯥ
ꯌꯥꯝ ꯏꯟꯇꯔꯦꯁꯇꯤꯡꯒꯗꯤ ꯑꯣꯏꯔꯅꯦ
ꯍꯣꯏ ꯑꯥ ꯑꯗꯨ ꯑꯣꯏꯗꯤ ꯑꯣꯏ
ꯆꯍꯤ
ꯆꯍꯤ ꯑꯗꯨꯝ ꯇꯔꯨꯛꯀꯤ ꯍꯦꯜꯂꯝꯃꯅꯤ ꯍꯥꯏꯗꯤ ꯑꯃꯨꯛ ꯆꯠꯈ꯭ꯔꯒ ꯑꯃꯨꯛ ꯄꯩꯁꯜꯂꯛꯄꯗꯣ
ꯎꯝ ꯎꯝ
ꯑꯗꯨꯃꯥꯏꯅ ꯇꯧꯋꯤ ꯍꯥꯏꯗꯤ ꯃꯣꯏ ꯃꯀꯣꯟꯗꯣ ꯂꯩꯕꯅꯤꯅꯀꯣ
ꯑꯃꯨꯛ ꯆꯠꯈ꯭ꯔꯒ ꯑꯃꯨꯛ ꯂꯥꯛꯄ ꯑꯃꯨꯛ ꯆꯠꯂ ꯑꯃꯨꯛ ꯂꯥꯛ ꯑꯗꯨꯃꯥꯏꯅ ꯇꯧꯋꯦ
ꯉꯥꯡ ꯃꯔꯥꯡ ꯃꯥꯁꯨ ꯌꯨꯝ ꯍꯣꯡꯉ ꯑꯗꯨ ꯆꯠꯄꯗꯤ ꯂꯩꯗꯤ ꯂꯩꯇꯦ
ꯅꯣꯏ ꯌꯨꯝ ꯍꯣꯡꯉꯒ ꯀꯗꯥꯏꯗ ꯀꯣꯏꯔꯦ ꯍꯟꯗꯤ ꯍꯜꯂꯛꯄꯅꯦꯕ
ꯎꯝ ꯍꯣꯏ ꯑꯗꯨꯃꯥꯏꯅ ꯍꯜꯂꯛꯑꯦ ꯃꯇꯝ ꯈꯔ ꯂꯩꯔꯒ ꯄꯥꯏꯊꯣꯛꯈ꯭ꯔꯒꯀꯣ
ꯎꯝ
ꯑꯗꯨꯃꯥꯏꯅ ꯑꯗꯨꯝ ꯍꯜꯂꯛꯄ ꯑꯩꯁ ꯆꯇꯤꯛꯇꯤꯛ ꯂꯥꯎꯋꯦ
ꯑꯗꯨ
ꯑꯣ
ꯑꯩꯈꯣꯏ ꯑꯩꯈꯣꯏ ꯐꯥꯔꯒ ꯃꯊꯨꯟꯗ ꯑꯩꯈꯣꯏ ꯋꯥꯗꯒꯤ ꯂꯧꯊꯣꯛꯄ ꯌꯥꯝꯅ ꯑꯕ ꯑꯉꯥꯎꯕ ꯂꯩꯕꯅꯦꯀꯣ
ꯑ ꯍꯣꯏ ꯑꯉꯧꯕ ꯋꯥꯏꯠ ꯀꯂꯔꯒꯤꯗ
ꯄꯨꯂꯒ ꯑꯗꯨ
ꯑꯩꯈꯣꯏ ꯑꯩꯈꯣꯏꯒꯤꯗꯨꯅ ꯗꯥꯏꯔꯦꯛ ꯊꯥꯡꯅ ꯀꯩꯅꯣ ꯇꯧꯔꯒ ꯍꯥꯏꯗꯤ ꯋꯥ ꯑꯀꯪꯕꯒꯨꯝꯕꯗꯣ
ꯎꯝ
ꯑꯗꯨꯗ ꯑꯣꯏꯅ ꯗꯥꯏꯛ ꯊꯤꯉ
ꯑꯩꯈꯣꯏ ꯂꯥꯛꯄꯗ
ꯎꯝ
ꯐꯥꯔꯀ ꯃꯣꯏ ꯃꯁꯥꯗ ꯋꯥꯗꯒꯤ ꯂꯧꯊꯣꯛꯄ ꯌꯥꯝ ꯄꯥꯕ ꯑꯉꯥꯎꯕ ꯂꯩꯗ
ꯑꯍꯣꯏ ꯑꯗꯨꯅꯥ ꯎꯝ
ꯎꯝ ꯑꯗꯨ ꯄꯨꯜꯂꯒ ꯑꯗꯨꯝ ꯊꯥꯂꯣꯛꯇ꯭ꯔꯗꯤ ꯃꯣꯏ ꯄꯥꯏꯕꯗ ꯑꯗꯨꯝ ꯌꯦꯡꯕ ꯌꯥꯗ꯭ꯔꯦꯕ ꯑꯗꯨꯝ ꯑꯩꯈꯣꯏꯅ ꯊꯤ
ꯑꯩꯈꯣꯏꯒꯤꯗꯨꯅ ꯍꯥꯏꯗꯤ ꯌꯦꯟꯒꯨꯝꯕꯗꯣ
ꯋꯥꯗ ꯀꯩꯅꯣ ꯇꯧꯔꯒ ꯑꯗꯨꯝ
ꯍꯣꯏ ꯍꯣꯏ ꯑꯩꯈꯣꯏ ꯍꯣꯏ ꯑꯩꯈꯣꯏꯁꯨ ꯑꯗꯨꯃꯥꯏꯅ ꯇꯧꯋꯤ
ꯑꯗꯨꯅ ꯈꯔ ꯐꯩ ꯑꯆꯧꯕ ꯄꯨꯈꯤꯕꯗꯣ
ꯎꯝ ꯌꯥꯝ ꯏꯟꯇ꯭ꯔꯦꯁꯇꯤꯡ ꯑꯣꯏ
ꯎꯝ ꯃꯤ ꯄꯨꯜꯂꯒꯥ
ꯍꯣꯏ ꯍꯣꯏ
ꯍꯣꯏ ꯍꯣꯏ ꯎꯝ ꯑꯃꯒ ꯑꯃꯒ ꯄꯥꯎ ꯐꯥꯎꯅꯔꯦ
ꯍꯣꯏ ꯃꯥꯒ ꯅꯔꯦ
ꯎꯝ ꯍꯣꯔꯦꯟꯗꯤ ꯀꯥꯏ ꯆꯠꯇꯣꯏꯅꯣ
ꯉꯁꯤꯔꯣ
ꯑꯝ
ꯉꯁꯤ ꯌꯨꯝꯗ ꯑꯗꯨꯝ ꯂꯩꯅꯤꯗ
ꯀꯩꯅꯣꯁꯦ ꯌꯥꯝꯅ ꯑꯗꯨꯝ ꯐꯖꯅ ꯉꯥꯡꯉꯤꯅꯦ
ꯎꯝ
ꯁꯣꯝ ꯑꯗꯨꯝ ꯑꯅꯛꯄꯗ ꯂꯩꯕ ꯃꯥꯜꯂꯦꯀꯣ ꯀꯩꯅꯣꯁꯦ
ꯍꯜꯂꯣ
ꯑꯣ ꯇꯥꯏ ꯇꯥꯏ
ꯑꯟꯛꯄ ꯍꯥꯏꯕꯗꯤ
ꯁꯣꯝ ꯖꯒꯥ ꯑꯅꯛꯄ ꯁꯣꯝ ꯁꯥꯏꯠꯇ ꯑꯥ ꯌꯨꯝꯗꯣ
ꯑꯩ ꯏꯇꯥꯎꯅ ꯍꯥꯏ
ꯑꯩꯅ ꯍꯥꯏꯕꯗꯤ ꯅꯪꯅ ꯂꯩꯕꯗꯣ ꯁꯣꯝ ꯁꯥꯏꯠꯇ ꯂꯩꯕ ꯃꯥꯜꯂꯦꯕ ꯀꯩꯅꯣꯒ ꯑꯗꯨꯝ
ꯑꯩꯁꯨ
ꯍꯣꯏ ꯑꯗꯣ ꯀꯩꯅꯣꯗꯣ ꯐꯖꯅ ꯉꯥꯡꯉꯦꯕ
ꯌꯥꯝ ꯍꯥꯏ ꯌꯥꯝ
ꯑꯣ ꯑꯩꯈꯣꯏꯁꯨ ꯆꯞ ꯃꯥꯟꯅꯩꯗ
ꯎꯝ
ꯀꯩ ꯃꯊꯦꯟ ꯆꯥꯔꯒꯦ ꯉꯁꯤꯗꯤ ꯍꯥ
ꯍꯤꯗꯥꯛ ꯆꯥꯗꯕ꯭ꯔꯣ ꯅꯪ ꯈꯣꯏ ꯆꯤꯡꯕꯗꯣ
ꯍꯤꯗꯥꯛ ꯅꯠꯇꯕꯤꯗ ꯃꯅꯥ ꯑꯃ ꯀꯩꯅꯣ ꯇꯧꯋꯦ
ꯑꯣ
ꯑꯗꯨꯅ ꯕꯦꯁ ꯍꯥꯏꯇꯥꯔꯦ
ꯑꯣ
ꯍꯥꯏꯗꯤ
ꯐꯣꯇꯣ ꯊꯥꯔꯛꯎꯅꯦ ꯑꯩꯁꯨ ꯌꯦꯡꯒꯦꯅꯦ
ꯎꯝ ꯑꯃ ꯈꯣꯏ ꯑꯆꯧꯕꯗꯨꯔꯥ
ꯅꯠꯇꯦ
ꯑꯣ ꯃꯆꯥꯗꯨꯔꯥ ꯑꯣ ꯃꯅꯥꯗꯣ
ꯃꯅꯥꯔꯣ
ꯎꯝ